ꯂꯥꯁ ꯍꯦ ꯑꯕꯗ
ꯑꯗꯨꯅꯦ ꯍꯣꯔꯦꯟꯁꯨ ꯀ ꯔꯤ ꯂꯥꯁꯅꯣ ꯑꯃꯨꯛ ꯂꯣꯏꯔ ꯑꯃꯨꯛ ꯇꯧꯔꯗꯣꯏꯅꯦ ꯁꯣꯝꯁꯦ ꯕꯥꯄꯦꯒꯤ ꯅꯨꯄꯤ ꯍꯥꯕ ꯇꯨ ꯑꯣꯏꯔꯕ꯭ꯔꯣ
ꯑꯣꯏ ꯃꯥꯅꯦ ꯀꯔꯤ ꯍꯥꯏꯕꯤꯅꯤꯡꯕ꯭ꯔꯣ
ꯑꯁ ꯀꯩꯁ ꯇꯧꯗꯗ ꯇ ꯁꯃꯅꯤꯗ ꯅꯪ ꯅꯪ ꯅꯨꯄꯥꯒꯦ ꯐꯣꯇꯣꯒ꯭ꯔꯥꯐꯇꯣ ꯄꯥꯝꯃꯒ ꯑꯗꯨꯒꯤ
ꯀꯅꯥꯒꯤꯅ ꯑꯩꯗꯤ ꯄꯥꯥꯛꯅꯤꯒꯤ ꯑꯇꯣꯒ꯭ꯔꯥ ꯍꯥꯏꯕꯁꯦ ꯇꯜꯂꯦ
ꯀꯔꯤꯒꯤ ꯇꯟꯕ꯭ꯔꯣ ꯑꯩ ꯅꯨꯄꯥ ꯑꯩ ꯅꯨꯄꯥꯒꯤꯁꯨꯄꯤꯅꯤꯗ
ꯑ ꯄꯥꯝꯃꯤ ꯀꯗꯤ
ꯏꯌꯣꯗ ꯑꯇꯣꯞꯒ꯭ꯔꯥ ꯐꯥꯎꯗꯤ ꯀꯔꯤꯅꯣ ꯇꯧꯒꯅꯨꯗ
ꯄꯤꯒꯦ ꯄꯤꯒꯦ ꯑꯗꯨꯕꯨ ꯆꯄ꯭ꯔꯤꯒꯤ ꯁꯤꯡꯒꯤꯗꯤ ꯄꯤꯅꯤꯡꯅꯕꯀꯣ ꯍꯥꯏꯕ ꯇꯥꯔꯦ
ꯅꯪꯁꯦ ꯑꯩꯁꯦ ꯆꯄ꯭ꯔꯤꯅꯦ ꯍꯥꯏꯦ ꯆꯕ꯭ꯔꯣ ꯅꯪ ꯅꯨꯄꯥꯒꯤ ꯅꯪ ꯅꯨꯄꯥꯗ ꯐ꯭ꯔꯥꯟꯁꯇ ꯃꯃꯤꯡ ꯀꯥ ꯍꯥꯏ ꯌꯕꯤꯨꯔꯥ
ꯄꯀꯥꯗꯒꯤꯂ ꯊꯅꯤ
ꯍꯣꯏ
ꯐꯠꯇꯦꯡ ꯉꯥꯏꯈꯣ ꯅꯃꯥꯟꯅꯕꯤ ꯃꯌꯥꯡ ꯀꯥꯡꯕ ꯅꯨꯄꯤꯗꯣ
ꯎꯝ
ꯑꯗꯨꯒ ꯅꯕꯥꯅꯤ ꯃꯊꯪ ꯆꯍꯤꯗꯤ ꯁꯤꯗ ꯂꯩꯔ꯭ꯔꯥ ꯍꯥꯏꯔꯁꯦ ꯆꯃ꯭ꯔꯥ ꯑꯃ
ꯍꯣꯏ ꯃꯊꯪ ꯆꯍꯤꯗꯤ ꯄꯥꯏꯈ꯭ꯔꯒꯦ
ꯑꯩꯁꯨꯂꯩꯑꯦ ꯂꯩ ꯂꯩꯅꯤꯡ ꯅꯛꯇ꯭ꯔꯦꯕ ꯑꯩ ꯁꯣꯝ ꯃꯅꯤꯄꯨꯔꯗ
ꯑꯣ ꯑꯗꯨꯗꯤ ꯑꯣꯖꯥ ꯇꯧꯕ ꯆꯠꯂꯁꯤ ꯅꯪꯁꯨ ꯑꯦ ꯅꯪꯗꯤ ꯀꯣꯆꯦꯡ ꯅꯪꯗꯤ ꯀꯣꯆꯤꯡ ꯂꯥꯕꯅꯤꯅꯥ ꯅꯡ ꯃꯤꯗꯤ ꯑꯇꯥꯡ ꯁꯥꯥꯎ ꯑꯆꯧ ꯑꯆꯧꯕ ꯎꯐꯤꯁꯔ ꯑꯣꯏꯔꯒꯅꯤꯀꯣ
ꯅꯠꯇꯦ ꯑꯩ ꯑꯣꯖꯥ ꯇꯧꯕ ꯍꯩꯒꯗ꯭ꯔꯥ ꯑꯩꯕꯨ ꯑꯩ ꯁꯥꯎꯅꯤꯡꯉꯒ ꯁꯇꯨꯗꯦꯟ ꯑꯃ ꯍꯥꯠꯂꯗꯤ ꯑꯩ ꯑꯩ ꯁꯥꯎꯅꯤꯡꯕꯒꯤ ꯐꯨꯕꯒꯤ ꯑꯁ ꯁꯇꯨꯗꯦꯟ ꯇꯧꯕ ꯌꯥꯔꯣꯏꯗ ꯑꯦ ꯑꯣꯖꯥ
ꯍ ꯈꯪꯗꯦꯗ ꯑꯁ ꯑꯩ ꯁꯨ ꯀꯔꯤ ꯍꯥꯏꯁꯤꯔꯥ ꯏꯁꯥꯎ ꯂꯥꯡꯉꯦ ꯑꯗꯨꯕꯨ ꯄꯦꯁꯟ ꯍꯥꯏꯕꯁꯦ ꯂꯩꯒꯗꯕꯅꯦꯕ
ꯐꯩꯅꯦ ꯆꯠꯂꯗꯤ ꯈꯔ ꯑꯦꯟꯚꯥꯏꯔꯣꯟꯃꯦꯟ ꯐꯖꯕ ꯃꯐꯝꯗ ꯆꯠꯂꯒ ꯐꯖꯅ ꯄꯩꯁꯥ ꯇꯥꯅꯤꯡꯉꯥꯏ ꯈꯜꯂꯣꯀꯣ ꯕꯦꯔꯥ ꯀꯥ ꯇꯨ ꯀꯥꯔꯟꯒꯤ ꯃꯐꯝꯗ ꯆꯠꯂꯗꯤꯀꯣ ꯑꯃꯨꯛ ꯑꯦꯛꯁꯄꯦꯜ ꯇꯧꯋꯦ ꯇꯧꯔꯛꯀꯅꯤ
ꯈꯪꯗ꯭ꯔꯦꯗ ꯃꯄꯥꯟ ꯊꯣꯛ ꯆꯠꯇꯕꯤꯗ ꯌꯨꯝ ꯀꯣꯛ ꯄꯥꯟ ꯁꯜꯂꯁꯤꯔꯥ ꯈꯪꯗꯦ ꯅꯦꯛꯁ ꯌꯔꯁꯦ
ꯌꯨꯝ ꯄꯥꯅꯤꯡꯗꯤ ꯄꯥꯜꯂꯣ ꯄꯥꯅꯤꯡꯗꯔꯗꯤ ꯆꯠꯂꯣ
ꯄꯅꯤꯡ ꯄꯥꯅꯤꯡꯉꯥꯏꯁꯨ ꯅꯨꯄꯥꯥ ꯂꯩꯗꯕꯒꯤꯅꯤ ꯅꯪ ꯈꯪꯉꯤ ꯅꯠꯇ꯭ꯔꯣ ꯑꯩꯒꯤ ꯀꯣꯟꯗꯤꯁꯟꯁꯦ ꯅꯪ ꯑꯩꯅ ꯀꯟꯁꯦꯟꯁ ꯀꯟꯗꯤꯁꯟꯗꯣ ꯐꯖꯅ ꯈꯪꯂꯒ ꯀꯔꯤꯒꯦ ꯑꯗꯨ ꯅꯨꯄꯥꯒꯤ ꯑꯗꯨ ꯅꯨꯄꯥꯒꯤ ꯅꯨꯄꯤ ꯇꯥꯎ ꯍꯣꯏ ꯑꯗꯨ ꯅꯨꯄꯥꯒꯤ ꯅꯨꯄꯤ ꯇꯧꯔꯗꯤꯀꯣ ꯑꯩ ꯇꯨꯡꯒꯤ ꯄꯨꯟꯁꯤꯗ ꯍꯤꯡꯕꯗ ꯌꯥꯝ ꯅꯨꯡꯉꯥꯏꯒꯅꯤ ꯑꯦꯡꯕ ꯑꯁꯦꯡꯕ ꯍꯥꯏꯕ ꯑꯩꯅ ꯇꯟꯕꯁꯤꯅꯦ ꯃꯥ ꯈꯔ ꯄꯤꯛ ꯇꯛ ꯇꯧꯕꯀꯣ ꯄꯤꯛ ꯇꯛ ꯇꯧꯔꯒ ꯀ꯭ꯔꯤ ꯍꯥꯏꯁꯤꯔꯥ ꯑꯩꯈꯣꯏ ꯑꯩꯈꯣꯏꯒꯤ ꯄ꯭ꯔꯗꯛꯀꯤꯁꯨ ꯈꯟꯒꯗꯕꯅꯦꯕ ꯁꯛ ꯌꯦꯡꯕ ꯅꯠꯇꯦ ꯁꯛ ꯊꯤꯔꯁꯨ ꯈꯔ ꯋꯥꯡ ꯆꯥꯎꯔꯗꯤ ꯌꯥꯏꯌꯦꯅ
ꯍꯣꯏ ꯍꯣꯏ ꯂꯩ ꯑꯗꯣ ꯈꯪꯗꯦ ꯑꯩꯈꯣꯏꯣ ꯑꯩꯈꯣꯏꯒꯤ ꯅꯨꯄꯥꯁꯤꯡꯁꯨ ꯒ꯭ꯌꯥꯟ ꯇꯗꯗꯤꯀꯣ ꯅꯦꯝꯕ ꯉꯥꯛꯇ ꯅꯦꯝꯕ ꯉꯥꯛ
ꯑꯗꯨꯅꯦ ꯃꯃꯥ ꯃꯄꯥ ꯃꯥꯕꯨꯣ ꯄꯨꯛꯇꯥ ꯄꯨꯛꯇ ꯂꯩꯔꯤꯉꯩꯗ ꯀꯔꯤ ꯀꯔꯥ ꯀꯣꯝꯄ꯭ꯂꯦꯟꯒꯨꯝꯕ ꯊꯛꯇꯕ꯭ꯔꯥ ꯈꯪꯗꯦ
ꯃꯤꯁꯦ ꯑꯃ ꯑꯅꯤꯈꯛ ꯂꯩꯅꯀꯣ ꯈꯨꯟꯒꯤ ꯑꯩꯒꯤ ꯈꯨꯟꯗ ꯑꯣꯏꯔꯁꯨ ꯑꯃ ꯑꯅꯤ
ꯑꯁꯦꯡꯕ ꯍꯥꯏꯒꯦ ꯑꯩꯁꯦ ꯋꯥꯡꯕꯒꯤꯔ ꯈꯪꯗꯦ ꯅꯨꯄꯥ ꯑꯌꯥꯝꯕꯟ ꯅꯦꯝꯕꯅ ꯑꯩꯕꯨ ꯄꯥꯝꯃꯦ ꯁꯥꯎꯅꯤꯡꯉꯦ ꯑꯩ
ꯏꯃꯥꯟꯅꯕꯤ ꯅꯪꯒ ꯂꯩꯃꯤꯟꯅꯕꯗꯣ ꯇꯥꯔꯗꯤ ꯏꯀꯥꯏꯔꯅꯤꯃꯥ
ꯈꯪꯗꯦ ꯇꯥꯕꯅꯦ ꯑꯗꯨꯅ ꯅꯦꯝ ꯅꯨꯄꯥ ꯑꯃꯁꯨ ꯑꯩꯒꯤ ꯀ꯭ꯂꯥꯁꯃꯦꯠ ꯑꯣꯏ ꯑꯣꯏꯔꯒ ꯑꯁꯤ ꯍꯧꯖꯤꯛ ꯇꯣꯂꯣꯞ ꯆꯥꯕꯒꯤ ꯅꯨꯄꯥꯗꯒꯤꯁꯨ ꯈꯔ ꯍꯦꯟꯅ ꯄꯤꯛꯄꯅꯦ ꯑꯩ ꯅꯨꯡꯁꯤ ꯍꯥꯏꯅ ꯊꯥꯔꯛꯄꯁꯤꯗꯤ ꯑꯩ
ꯑꯁ ꯑꯩ ꯅꯨꯡꯁꯤꯔꯒꯦ꯫ ꯑꯩ ꯅꯨꯡꯁꯤꯗꯤ ꯅꯪ ꯀ꯭ꯔꯣꯔ ꯀꯌꯥ ꯄꯤꯕ ꯉꯝꯕ꯭ꯔꯣ ꯍꯪꯉꯣ꯫
ꯀꯔꯣꯔꯒ ꯂꯥꯏꯔꯤ꯫
ꯀꯔꯤ ꯑꯗꯨꯗꯤ ꯂꯦꯝꯕꯔꯒꯤꯅꯤ ꯂꯩꯕꯤꯒꯤꯅꯤ ꯍꯥꯏꯕ꯭ꯔꯣ꯫
ꯐꯖꯗꯦ ꯑꯩꯈꯣꯏꯗꯤ ꯒꯔ꯭ꯤ ꯇꯣꯡꯕ ꯅꯨꯡꯉꯥꯏꯇꯦ ꯏꯛꯇꯤ ꯄ꯫ ꯁꯥ ꯄꯥꯃꯤ ꯍꯥ ꯍꯥ꯫
ꯑꯦꯅꯦꯕꯥ ꯃꯆꯥ ꯀꯥꯏ ꯅꯤꯔꯗꯤ ꯃꯆꯥꯗꯤ ꯀꯥꯟꯅꯗꯦ꯫ ꯌꯥꯎꯕꯅꯤ ꯑꯣ ꯀꯔꯤꯔ꯫
ꯈꯪꯗꯦ ꯍꯩꯁ ꯊꯥꯔ ꯅꯤꯁꯤꯔ ꯈꯪꯗꯦ ꯉꯥꯏꯈꯣꯅꯤ ꯉꯥꯏꯈꯣ ꯑꯁ ꯑꯁꯦꯡꯕ ꯐꯥꯒꯤ ꯐꯥꯒꯤ꯫ ꯇꯧꯔꯒꯀꯣ ꯅꯨꯄꯥ ꯃꯇꯥ ꯆꯥꯕ ꯂꯩ꯫ ꯑꯗꯨ꯭ꯔꯗꯤ ꯁꯤ ꯑꯅꯦꯝꯕ ꯅꯨꯄꯥ ꯇꯣꯂꯣꯞ ꯆꯥꯕꯗꯨꯗ ꯑꯗꯨꯝ ꯀꯣꯛ ꯄꯥꯟꯊꯣꯛꯈ꯭ꯔꯅꯤ꯫
ꯍꯣꯏ ꯅꯪꯒꯤ ꯐꯥꯔ ꯐꯥꯔꯅꯤ ꯍꯥꯏꯕ꯫ ꯃꯐꯝꯗꯣ ꯑꯗꯨ ꯆꯠꯅꯤꯡꯉꯥꯏ ꯇꯧꯋ ꯑꯩꯈꯣꯏ ꯅꯨꯄꯤꯁꯤꯡꯁꯦ ꯑꯗꯨꯃꯥꯏꯅ ꯇꯧꯅ꯫
ꯁꯤ ꯕꯦꯡꯗ ꯊꯕꯛ ꯇꯧꯕꯁꯤꯡꯁꯦ ꯃꯆꯥ ꯃꯁꯨ ꯃꯥꯒꯤ ꯅꯨꯄꯤ꯫ ꯑꯩꯒꯤꯁꯨ ꯂꯥꯏꯐ ꯇꯥꯏꯝꯒꯤ ꯀꯔꯤꯅꯣ ꯏꯟꯁꯨꯔꯦꯟꯁꯇꯣ ꯐ꯭ꯔꯤꯗ꯫ ꯑꯗꯨꯝ ꯄꯤ ꯍꯥꯏꯍꯦ꯫ ꯀꯔꯤ ꯍꯥꯏꯕ꯭ꯔꯥ ꯑꯩꯒꯤ ꯀꯥꯖꯤꯟ ꯑꯃꯅ ꯍꯥꯏꯒꯦ꯫ ꯕ ꯑꯗꯨ ꯅꯠꯇꯦꯗ ꯅꯨꯡꯉꯥꯏ꯫ ꯑꯗꯨꯁꯨ ꯏꯆꯥꯁꯨ ꯅꯨꯡꯉꯥꯏꯕ ꯊꯝꯕ ꯗꯔꯀꯥꯔ ꯑꯣꯏ ꯅꯠꯇ꯭ꯔꯥ꯫
ꯍꯣꯏ ꯅꯆꯥꯒꯤ ꯈꯜ ꯅꯆꯥꯒꯤ ꯈꯜꯂꯒ ꯑꯗꯨꯝ ꯃꯁꯛ꯫ ꯊꯤꯕꯗ ꯌꯨꯝ ꯄꯥꯡꯈ꯭ꯔꯣꯅ꯫
ꯇꯣꯃꯦꯇꯣꯒꯤ ꯇꯔꯇ ꯃꯣꯠꯊꯣꯛꯑꯗꯤ ꯂꯣꯏꯔꯦ ꯍꯦ ꯄ꯭ꯔꯗꯛ꯫
ꯈꯥ ꯃꯥꯂꯅꯤ ꯃ꯫ ꯃꯥ ꯃꯥꯂꯗꯤ ꯅꯪ ꯀꯔꯤ ꯑꯣꯄꯥꯏ ꯂꯩ꯫
ꯑꯗꯨꯅꯤ ꯃꯄꯥ ꯃꯟꯕꯗꯨꯅꯦ ꯑꯩꯅ ꯇꯥꯟꯖꯩ ꯑꯩ ꯃꯥꯜꯂꯒ ꯈꯔ ꯋꯥꯡꯇꯛ ꯇꯧꯔꯒꯗꯤ ꯌꯥꯏ ꯍꯥꯏ꯫
ꯑꯩꯈꯣꯏ ꯅꯨꯄꯤꯁꯤꯡꯁꯦ ꯑꯗꯨꯃꯥꯏꯅ ꯇꯧꯋꯦꯕ ꯑꯩꯈꯣꯏꯒꯤ꯫ ꯐꯒꯅꯤ ꯍꯥꯏꯕ ꯈꯪꯉꯒ ꯈꯪꯅ꯫ ꯈꯪꯅ ꯌꯥꯗꯕ ꯑꯗꯨꯕꯨ ꯑꯁꯤꯁꯦ ꯑꯩꯈꯣꯏ꯫ ꯑꯩꯈꯣꯏ ꯕꯨ ꯂꯨꯅ ꯇꯧꯕꯤꯔꯣꯏ ꯍꯥꯏꯕ ꯅꯨꯄꯥꯗꯣ ꯑꯗꯨ ꯅꯨꯄꯥꯗ ꯑꯣꯏꯅ ꯑꯗꯨꯝ ꯆꯪꯁꯤꯟꯕ꯫
ꯔꯦꯠ ꯐ꯭ꯂꯦꯛꯁꯤꯡꯗ ꯑꯗꯨꯝ ꯇ꯫ ꯈꯪꯗꯦ ꯔꯦꯠ ꯐ꯭ꯂꯦꯛꯁꯤꯡꯁꯦ ꯑꯗꯨꯝ ꯑꯦꯇ꯭ꯔꯦꯛꯇꯤꯞꯇꯤ ꯑꯣꯏꯌꯦ ꯅꯠꯇ꯭ꯔꯣ ꯒ꯭ꯔꯤꯟ ꯐ꯭ꯂꯦꯛꯛꯇꯤ ꯑꯗꯨꯝ ꯑꯦꯇ꯭ꯔꯦꯛꯇꯤꯞ꯫
ꯍꯣꯏ ꯒ꯭ꯔꯤꯟ ꯐ꯭ꯂꯦꯛꯗꯤ ꯇꯤ ꯁꯥꯔꯠ ꯀꯣꯂꯔ ꯇꯤ ꯁꯥꯔꯠ ꯍꯥꯞꯔꯒ꯫ ꯇꯥꯛ ꯀꯧꯕ ꯇꯥꯏꯗꯣ ꯑꯗꯨꯅꯤ ꯒꯔ꯭ꯤꯟ ꯐꯂꯦꯒ꯫ ꯄꯥꯝꯅꯕꯗꯣ ꯑꯩꯈꯣꯏꯒꯤꯅ ꯇꯤꯁꯥꯔꯠ ꯄꯪ ꯂꯤꯠꯇ ꯂꯤꯠꯄ꯫
ꯑꯗꯨꯅꯦ ꯑꯗꯨꯝ ꯍ ꯍꯣꯏ꯫ ꯑꯁꯤ꯫ ꯅꯦꯝꯕ ꯅꯨꯄꯥꯁꯦ ꯑꯁꯦꯡꯕꯗꯒꯤ ꯃꯤ ꯃꯤꯗꯣ ꯌꯥꯝ ꯐꯩꯀꯣ ꯑꯁꯦꯡ꯫ ꯃꯥꯗ꯫
ꯑꯁ ꯆꯍꯤ ꯀꯨꯟꯊ꯭ꯔꯥ ꯌꯥꯎꯗꯧꯔꯦ ꯅꯪꯁꯨ꯫
ꯆꯍꯤ ꯀꯨꯟꯊ꯭ꯔꯥ ꯌꯥꯉ ꯆꯍꯤ ꯃꯉꯥ ꯈꯛꯇ ꯉꯥꯏꯔꯦꯅꯦ꯫ ꯍꯧꯖꯤꯛꯐ ꯑꯗꯨꯅꯦ ꯍꯧꯖꯤꯛꯐꯥꯎ ꯑꯁꯤꯅꯦ꯫ ꯍꯧꯖꯤꯛꯐꯥꯎ ꯑꯁꯤꯅꯦ ꯍꯥꯏꯕꯁꯨ꯫ ꯂꯩꯇꯦ ꯈꯪꯗ꯭ꯔꯦ ꯑꯩꯁꯦ ꯁꯔꯤ ꯑꯣꯏꯒꯗ꯭ꯔꯥ꯫
ꯎꯝ ꯁꯔꯤ ꯑꯣꯏꯔꯣꯏꯗ꯫ ꯆꯍꯤ ꯆꯍꯤ ꯀꯨꯟꯊ꯭ꯔꯥ ꯌꯥꯎꯔꯦ ꯑꯩꯈꯣꯏꯁꯨ ꯁꯥꯔꯤ ꯑꯣꯏꯔꯅꯤꯅꯦ꯫
ꯆꯍꯤ ꯀꯨꯟꯊ꯭ꯔꯥ ꯌꯥꯎꯔꯗꯤ ꯑꯉꯥꯡ ꯐꯪꯕꯒꯤ ꯆꯥꯟꯁꯁꯦ ꯈꯔ ꯂꯨꯗꯧꯔꯤ꯫
ꯑꯗꯨꯅꯦ ꯆꯥꯛ ꯆꯥꯕꯒꯤ ꯃꯑꯣꯡꯗꯣ ꯆꯥꯛ ꯌꯦꯟꯁꯥꯡ ꯑꯆꯥꯄꯣꯠ꯫
ꯑꯁ ꯑꯗꯨꯅꯦ ꯑꯁ ꯑꯩꯈꯣꯏꯅ꯫ ꯑꯈꯣꯅꯦ ꯑꯩꯈꯣꯏꯅꯁꯨ ꯅꯠꯇꯦꯗ ꯑꯩꯈꯣꯏꯅ ꯅꯨꯄꯥ ꯅꯨꯡꯁꯤꯔꯒ ꯐꯖꯅ ꯅꯨꯡꯁꯤꯕꯤꯔꯒ ꯅꯨꯄꯥꯁꯤꯅ ꯍꯥꯕꯤ꯫ ꯕꯤ ꯇꯧꯔꯒ ꯑꯗꯨꯝ ꯑꯇꯣꯞꯄꯗ ꯑꯗꯨꯝ ꯌꯦꯡꯕ ꯅꯨꯡꯁꯤꯕ ꯑꯗꯨꯝ ꯆꯠꯄꯒꯤꯅꯦ ꯍꯣꯏꯟꯅꯤ ꯅꯠꯇ꯭ꯔꯦꯗꯅꯥꯅꯨꯄꯥꯁꯤꯡꯅꯅꯦ
ꯆꯨꯝꯃꯦ ꯑꯗꯨꯅ ꯑꯗꯨꯒ ꯑꯩꯈꯣꯏꯗ ꯃꯤ ꯑꯃꯅ ꯅꯨꯡꯁꯤꯔ ꯅꯨꯡꯁꯤ ꯍꯥꯏꯔꯛꯄ ꯃꯇꯝ ꯇꯝꯅ ꯑꯩꯈꯣꯏꯁꯦ ꯊꯥꯏꯅꯒꯤꯗꯣ ꯈꯜꯂꯒ ꯀꯣ ꯀꯔꯤ ꯍꯥꯏꯁꯤꯔ ꯑꯃꯨꯛ ꯍꯧ ꯍꯧꯅꯤꯡꯗꯕ
ꯍꯣꯏ ꯍꯣꯏ ꯍꯣꯏ ꯑꯗꯨꯅꯦ ꯑꯗꯨꯝ ꯇꯧꯋꯦ ꯑꯗꯨꯅꯦ ꯅꯪꯕꯨ ꯅꯪꯒꯤꯁꯨ ꯑꯃ ꯄꯥꯕꯨꯡꯗꯣ ꯐꯦꯜ ꯑꯣꯏꯔꯗꯤ ꯀꯆꯥꯏꯕꯨꯡꯗ ꯑꯣꯏꯅ ꯄꯥꯟꯈ꯭ꯔꯣ ꯍꯥꯏꯕꯅꯦ ꯑꯩꯗꯤ
ꯑ ꯑꯩ ꯆꯥꯛ ꯆꯪꯉꯣꯏꯀꯣ ꯑꯗꯨꯃꯥꯏꯅ ꯅꯪ ꯈꯟꯕ ꯉꯝꯒꯗ꯭ꯔꯦ ꯅꯪ ꯏꯆꯥꯁꯨ ꯃꯀꯣꯛ ꯉ ꯉꯥꯏꯈꯣ ꯏꯆꯥꯁꯨ ꯃꯀꯣꯛ ꯇꯥꯡꯉ ꯊꯣꯔꯛꯑꯗꯤ ꯅꯪ ꯈꯟꯕ ꯉꯝꯑꯣ
ꯃꯀꯣꯛ ꯇꯥꯡꯕ ꯃꯀꯣꯛ ꯃꯀꯣꯛ ꯇꯥꯡꯕꯅ ꯈꯔ ꯐꯥꯗ꯭ꯔꯣ ꯑꯝꯅꯦꯁ ꯔꯣꯄꯁꯤ
ꯅꯦꯝꯁꯨ ꯅꯦꯝꯃꯤꯅ ꯃꯀꯣꯛ ꯊꯥꯡꯉꯒ ꯋꯥꯡꯉꯦ ꯍꯥꯏꯕꯁꯨ ꯅꯠꯇꯦ
ꯀꯣꯛ ꯇꯥꯡꯕꯗꯗꯤ ꯑꯩꯈꯣꯏ ꯁꯝꯅ ꯍꯦꯌꯔꯁꯇꯥꯜ ꯑꯗꯨꯝ ꯄꯨꯕ ꯌꯥꯅꯤ
ꯑ ꯑꯩ ꯉꯝꯗꯦ ꯉꯝꯗꯦ ꯑꯩ ꯑꯩꯅ ꯑꯁꯤ ꯔꯣꯅꯥꯜꯗꯣꯗ ꯔꯣꯅꯥꯜꯗꯣꯗ ꯍꯣ ꯇꯥꯔꯣꯒ ꯅꯪꯅ ꯑꯁꯤ ꯂꯣꯀꯦꯜꯒꯤ ꯀꯣꯛ ꯇꯥꯡꯕꯗ ꯍꯥꯏꯔꯒ ꯂꯩ
ꯎꯝ ꯑꯗꯨ ꯑꯗꯨꯗꯤ ꯑꯩꯈꯣꯏꯅ ꯋꯥ ꯂꯥ ꯑꯃ ꯐꯪꯉꯔꯣꯏꯗ ꯃꯆꯥꯅ ꯃꯆꯥꯅ ꯌꯥꯝꯕꯅꯦ
ꯍꯣꯏ ꯑꯍꯥꯟ ꯑꯣꯏꯔꯤꯈꯥꯏ ꯄꯥꯝꯃꯦ
ꯅꯦ ꯐꯥꯝ ꯇꯧꯕ ꯁꯔꯤ ꯑꯅꯤꯗꯣ ꯉꯥ ꯊꯥꯔꯛꯑꯣ ꯍꯥꯏꯕꯅꯦ
ꯑ ꯍꯥꯏꯈ꯭ꯔꯣ ꯅꯪ ꯀꯇꯦꯛꯕꯣꯡꯗ
ꯅꯨꯄꯤ ꯅꯨꯄꯤ ꯊꯤꯒꯦꯗ ꯈꯟꯗꯅ ꯑꯗꯨꯝ ꯉꯥ ꯐꯥꯎꯒ ꯆꯩꯥꯏꯕꯨꯡꯗꯨꯁꯨ ꯑꯩ ꯄꯩꯁꯥ ꯄꯤꯅꯤꯉꯥꯏ ꯂꯩꯕꯅꯤꯅꯦꯍꯦ ꯃꯥꯅ ꯂꯩꯕ ꯃꯇꯝꯗ ꯋꯥꯟ ꯄꯣꯏꯟ ꯐꯥꯏꯚ ꯑꯁꯤ ꯑꯦꯛꯖꯥꯝ ꯊꯥꯅꯤꯡꯉꯥꯏ ꯐꯣꯔꯝ ꯐꯤꯜ ꯑꯞ ꯇꯧꯕꯗꯣ ꯑꯗꯨꯗ ꯂꯧꯕꯤꯕ ꯑꯗꯨꯣ ꯃꯥꯅ ꯂꯩꯕ ꯃꯇꯝꯗ ꯑꯗꯨꯝ ꯇꯞꯄ ꯉꯣ ꯍꯥꯏ ꯑꯩꯅ ꯑꯩꯅ ꯁꯤꯡꯅꯤꯕꯁꯤ ꯏꯃꯥꯒꯤ ꯄꯩꯁꯥꯅ ꯁꯤꯡꯅꯤꯕ
ꯃꯥꯒꯤ ꯄꯨꯛꯅꯤꯡꯗ ꯀꯥꯞꯂꯒ ꯑꯁꯤ ꯅꯨꯄꯤꯗ ꯑꯩꯒꯤ ꯄꯩꯁꯥ ꯁꯤꯡꯂꯛꯇꯦ ꯍꯥꯏꯅ ꯀꯥꯞꯔꯒ ꯂꯩꯔꯅꯤ
ꯂꯩꯇꯦ ꯑꯩ ꯂꯩꯇꯦ ꯂꯩꯇꯦ ꯑꯩꯅ ꯍꯥꯏꯕꯅꯦ ꯃꯉꯣꯟꯗ ꯄꯩꯁꯥ ꯗꯔꯀꯥꯔ ꯗꯔꯀꯥꯔ ꯑꯣꯏꯕ꯭ꯔꯥ ꯍꯥꯏꯅ ꯂꯩꯇꯦ ꯗꯔꯀꯥꯔ ꯑꯣꯏꯗꯦ ꯑꯗꯨꯝ ꯅꯪ ꯂꯩꯕ ꯃꯇꯝꯗ ꯑꯗꯨꯝ ꯀꯣꯟꯅ ꯇꯥꯅ ꯄꯤꯌꯣ ꯍꯥꯏꯌꯦꯦ
ꯑꯗꯨ ꯃꯇꯗꯗꯤ ꯑꯁ ꯑꯩꯅ ꯑꯩ ꯂꯣꯟ ꯂꯧꯕ ꯃꯐꯝꯅꯤ ꯃꯥꯁꯦ
ꯑꯗꯨ ꯅꯪ ꯄꯥꯟꯈ꯭ꯔꯣꯅ ꯑꯗꯨꯗ ꯅ ꯅꯨꯕꯥꯅꯤꯁꯦ ꯃꯥꯅ ꯂꯧꯅꯤꯡꯗꯕꯔꯥ ꯅꯪꯅ ꯂꯥꯛꯅꯤꯡꯗꯕꯒꯤꯔ ꯃꯅꯤꯒꯤ ꯋꯥꯔꯤꯁꯦ ꯑꯇ ꯁꯦꯡꯅ ꯍꯥꯏꯕꯤꯌꯨꯅꯦ
ꯑꯁ ꯁꯦꯡꯅꯒ ꯍꯥꯏꯅꯤꯡꯗꯦ ꯅꯣꯏꯗ ꯁꯦꯡꯅꯒ ꯍꯥꯏꯕꯤꯔꯗꯤ ꯐꯥꯒꯤ ꯗꯨꯒꯥꯏ ꯇꯧꯔꯒ ꯑꯩꯕꯨ ꯑꯃꯕꯨ ꯇꯥꯟꯕꯒꯤ ꯋꯥꯈꯜ ꯑꯃꯨꯛ ꯂꯥꯛ ꯁꯤ ꯇꯔꯥ ꯐꯥꯕ ꯅꯨꯄꯤꯁꯨ ꯑꯗꯨꯝ ꯇꯧꯒ ꯍꯥꯏꯕꯅꯦ
ꯑꯁ ꯀꯅꯥꯕ
ꯃꯔꯨꯞ ꯍꯣꯏ ꯃꯔꯨꯞꯀꯤ ꯔꯤꯂꯦꯁꯟ ꯐꯖꯅ ꯂꯩꯕꯗꯀꯣ ꯐꯥꯒꯤ ꯇꯧꯔꯒ ꯈꯔ ꯐꯥꯒꯤ ꯍꯦꯟꯅ ꯇꯧꯔꯒ ꯍꯧꯔꯗꯤ ꯑꯩꯗꯤ ꯃꯔꯨꯞ ꯑꯣꯏꯔꯁꯨ ꯌꯥꯝ ꯇꯨ ꯀꯥꯞꯆꯕꯒꯦ ꯃꯥꯗꯤ ꯑꯩ ꯄꯥꯝꯅꯦ ꯁꯦꯡꯕ
ꯑ
ꯅꯍꯥꯟ ꯑꯁꯤ ꯊꯣꯛꯒꯤ ꯅꯠꯇꯦ ꯅꯍꯥꯟꯗꯣ ꯍꯥꯏꯕꯅꯦ ꯈꯔꯗꯤ ꯀꯨꯏꯈ꯭ꯔꯦ ꯃꯥꯗꯣ ꯍꯥꯏꯕ ꯑꯁꯤ ꯏꯀꯥꯏꯀꯥꯏꯅꯦ ꯍꯥꯏꯕꯅꯤ ꯍꯥꯏꯕ ꯑꯩꯅ ꯆꯂꯑꯣ ꯍꯥꯏꯕ ꯃꯔꯨꯞ ꯑꯣꯏꯔꯒ ꯑꯗꯨꯒꯨꯝꯕ ꯇꯧ ꯍꯥꯏꯕꯗꯤ ꯑꯩꯗꯤ ꯇꯥꯟꯅꯤꯡꯗꯦ
ꯑꯠꯆꯥ ꯅꯪꯁꯨ ꯌꯥꯝ ꯄꯣꯝꯕꯒꯤ ꯇꯥꯏꯞꯇ ꯇꯧꯅꯨꯀꯣ ꯅꯪꯁꯨ
ꯄꯣꯡꯗꯦꯅ ꯃꯥ ꯀꯔꯤꯔꯥ ꯃꯥꯒꯤ ꯋꯥꯔꯤ ꯑꯩ ꯂꯣꯏ ꯈꯥꯡꯕꯦ ꯑꯗꯨ ꯅꯨꯄꯤꯒ ꯂꯩꯃꯤꯟꯅꯔꯦ ꯇꯨꯃꯤꯟꯅ ꯆꯥꯃꯤꯟꯅꯔꯦ ꯑꯗꯨ ꯈꯪꯉꯒꯥ ꯂꯥꯛ ꯑꯦ ꯑꯗꯨ ꯃꯥꯕꯨ
ꯑ ꯍꯣꯏ ꯐꯔꯦꯅꯦ ꯐꯔꯦꯅꯦ ꯑꯗꯨ ꯍꯤꯁꯇ꯭ꯔꯤꯗꯣ ꯂꯣꯏꯈ꯭ꯔꯗꯤ ꯅꯪꯁꯨ ꯑꯅꯧꯕ ꯑꯃꯨꯛ ꯍꯧꯕ ꯀꯥꯏ ꯗꯦꯅꯥ ꯀꯔꯤꯔꯥ ꯅꯪꯁꯨ ꯃꯤ ꯄꯨꯛꯆꯦꯜ ꯑꯗꯨꯛ ꯌꯥꯝ ꯐꯕꯗꯨꯕꯨ
ꯅꯪ ꯇꯧꯂꯥꯏꯗꯨꯗꯤ ꯅꯪ ꯇꯧꯕ꯭ꯔꯥ ꯃꯃꯥꯗꯣ ꯅꯪ ꯂꯧꯅꯤꯡꯕꯅꯦ ꯍꯥ ꯍꯥ ꯍꯥ ꯑꯗ ꯏꯕꯥꯅꯤ ꯇꯣꯝꯕꯤꯒ ꯑꯍꯟ ꯑꯣꯏꯁꯤꯔꯣ ꯑꯥ ꯇꯜꯂꯦ
ꯇꯜꯂꯦ ꯑꯩꯗꯤ ꯂꯩꯁꯕꯤ ꯁꯥ ꯁꯔꯤ ꯑꯣꯏꯅ ꯂꯩꯈ꯭ꯔꯒꯦ ꯑꯗꯨ ꯁꯔꯨꯛꯄꯨꯗꯤ ꯑꯁꯦꯡꯕ ꯅꯨꯄꯥ ꯐꯪꯗꯥꯕꯤꯗ ꯂꯩꯌꯦ
ꯅꯪ ꯀꯔꯤ ꯅꯪ ꯅꯨꯄꯥꯒꯤꯗꯃꯛ ꯀꯔꯤꯒꯤ ꯋꯥ ꯋꯥꯕ꯭ꯔꯥ ꯅꯪ ꯅꯨꯄꯥꯒꯤꯗꯃꯛ ꯀꯔꯤꯒꯤ ꯐꯥꯕꯤꯗ ꯑꯃ
ꯑꯩ ꯋꯥꯗꯦ ꯑꯩ ꯋꯥꯗꯦ ꯅꯪꯒꯤ ꯈꯟꯕꯗ ꯋꯥꯕꯅꯦ ꯑꯩꯁꯦ ꯑꯃꯒꯤꯁꯨ ꯇꯔꯥ ꯐꯥꯕꯤꯁꯨ ꯎꯝ ꯇꯔꯥ ꯐꯥꯕꯤꯒꯤꯁꯨ ꯈꯟꯕꯗ ꯋꯥꯏ ꯅꯕꯥꯅꯤꯒꯤꯁꯦ ꯂꯩ ꯂꯩꯔꯦꯅ ꯊꯨꯅꯥꯗꯨꯒꯤ ꯇꯥꯞꯇꯥ ꯇꯧꯒꯗꯧ ꯃꯥꯟꯕ
ꯑꯩ ꯑꯁ ꯈ꯭ꯋꯥꯏꯒꯤꯗꯤ ꯌꯥꯝꯕꯅꯤꯅꯦ ꯑꯩꯒꯤꯅꯤꯅꯦ ꯂꯩꯗꯣꯏꯁꯦ
ꯍꯣꯏ ꯈꯣꯟꯒꯤꯗꯤ ꯌꯥꯝꯃꯤ ꯏꯁ ꯇꯁꯦꯟ ꯕꯥꯢ ꯍꯥꯏꯕꯁꯨ ꯂꯩꯕꯅꯤꯅ ꯍꯟꯗꯛꯁꯦ ꯃꯥꯁ ꯑꯦꯄꯜ ꯅꯤꯅꯥꯔꯥ ꯃꯤꯡꯒꯣꯜꯂꯤ ꯉꯥꯛꯇꯥ ꯑꯣꯟꯕ ꯍꯧꯈ꯭ꯔꯕꯅꯦ
ꯎꯝ ꯑꯩꯗꯤꯀꯣ ꯀ꯭ꯔꯤꯍꯥꯏꯁꯤꯔꯥ ꯌꯥꯝ ꯐꯠꯇꯕꯒꯤ ꯍꯥꯏꯁꯤꯔꯥ ꯃꯨꯠ ꯃꯨꯠ ꯑꯃ ꯂꯩꯇꯔꯥꯗꯤꯀꯣ ꯅꯨꯄꯥꯁꯤꯡꯁꯦ ꯌꯥꯝ ꯊꯤ ꯊꯤꯅ ꯉꯥꯡꯅꯤꯡꯕꯗꯣ
ꯍꯥ
ꯋꯥꯆꯦꯞꯇꯒꯨꯝꯕꯁꯨ ꯏꯁꯇꯦꯇꯁ ꯔꯤꯄ꯭ꯂꯥꯏꯒꯗꯧꯔꯛꯄꯁꯦ ꯑꯩ ꯃꯨꯠ ꯂꯩꯗꯕ ꯅꯨꯃꯤꯠ
ꯗꯤꯡ ꯇꯨ ꯗꯦꯁꯇꯥ ꯎꯝ ꯈꯪꯗ꯭ꯔ ꯍꯟꯗꯛ ꯑꯩꯈꯣꯏꯒꯤ ꯁꯤ ꯗ꯭ꯔꯥꯏꯚꯤꯡ ꯁ꯭ꯀꯨꯜꯒꯤ ꯒ꯭ꯔꯨꯞꯇ ꯃꯦꯁꯦꯁ ꯑꯃ ꯊꯥꯔꯛꯏꯕ ꯍꯣꯏ ꯗ꯭ꯔꯥꯏꯚꯤꯡ ꯇꯧꯕꯗꯣ ꯗ꯭ꯔꯥꯏꯚꯤꯡ ꯍꯧꯖꯤꯛ ꯑꯩꯐꯦꯕꯥꯅꯤꯁꯨ ꯗ꯭ꯔꯥꯏꯕ ꯇꯧꯋꯦꯅ ꯑꯗꯣ ꯒ꯭ꯔꯨꯞꯇ ꯅꯨꯃꯤꯠ ꯑꯅꯤꯒꯤ ꯃꯅꯨꯡꯗ ꯗ꯭ꯔꯥꯏꯕ ꯇꯧꯕ ꯂꯣꯏꯔꯗꯤ ꯑꯩꯈꯣꯏ ꯗ꯭ꯔꯥꯏꯚꯤꯡꯒꯤ ꯄ꯭ꯔꯦꯛꯇꯤꯁ ꯀꯨꯝꯕꯗꯥ ꯂꯣꯏꯅꯥꯗꯤ